ꯍꯜꯂꯣ
ꯍꯧꯖꯤꯛ ꯆꯥꯛ ꯆꯥꯔꯔꯕ
ꯆꯗ꯭ꯔꯦ ꯏꯗ ꯅꯣ ꯆꯨꯕꯒꯤ ꯊꯣꯛꯣꯛꯄ ꯇꯝꯈ꯭ꯔꯕ ꯑ ꯇꯦ
ꯎꯄꯤ ꯀꯥꯡꯕꯨꯁꯦ ꯐꯃꯨꯡꯗ ꯍꯤꯛꯄꯁꯦ ꯇꯟꯏ ꯀꯩꯅꯣ ꯀꯩꯅꯣ ꯇꯧꯗꯤ ꯇꯧꯒꯟꯕ ꯃꯥꯂꯦꯀꯣ ꯇꯨꯝꯕꯁꯦ ꯍꯩꯅꯕꯤ ꯑꯣꯏꯖꯥꯠꯂꯥ
ꯐꯗ ꯑꯣꯏꯔꯝꯒꯅꯤ ꯃꯃꯨꯡꯁꯦ ꯕꯁ ꯐ꯭ꯔꯦꯟꯅꯦ
ꯌꯥꯏꯅꯦ ꯅꯪꯒꯤ ꯅꯪꯒꯤ ꯋꯥꯔꯤꯍꯩꯁꯦ
ꯎꯝ ꯎꯝ ꯀꯩꯦꯟꯖꯥꯡ ꯆꯔꯦ
ꯉꯔꯥꯡ ꯁꯝꯁꯥ ꯌꯥꯝ ꯂꯧꯔꯑꯒ ꯆꯥꯕꯒꯤ ꯂꯦꯝꯍꯧꯕꯗꯨꯣ
ꯑꯣ ꯅꯁꯟꯗ
ꯏꯃꯥꯟꯅꯕ ꯑꯃꯒ ꯑꯩꯒꯤ ꯃꯔꯨꯞ ꯂꯩꯃꯤꯟꯅꯕꯅꯤꯅꯀꯣ
ꯑꯣ
ꯅꯣꯏꯗꯤ ꯀꯔꯤ ꯊꯣꯡꯉꯦ ꯍꯥꯏꯕ꯭ꯔꯣ
ꯈꯪꯗꯦ ꯗꯜ ꯑꯣꯏꯔꯝꯅꯤ ꯇ
ꯈ꯭ꯋꯥꯏꯗꯒꯤ ꯍꯛꯆꯥꯡ ꯐꯕ ꯆꯤꯟꯖꯥꯛ ꯃꯤꯅꯦ ꯑꯗꯨ ꯏꯟꯁꯥꯡ ꯃꯤꯅꯦ ꯑꯗꯣ
ꯅꯪ ꯁꯟꯁꯥ ꯍꯥꯏꯔꯒ ꯁꯟꯁꯥ ꯆꯥꯗꯕ ꯀꯨꯏꯔꯦꯍꯦ
ꯑꯁ ꯅꯨꯡꯁꯤꯈ꯭ꯦꯗ ꯀꯣ ꯈꯔ ꯅꯛꯅ ꯂꯩꯔꯗꯤ ꯊꯤꯜꯂꯛꯄ ꯌꯥꯕ
ꯑ ꯍꯥ ꯎꯝ
ꯃꯔꯛ ꯃꯔꯛꯇꯗꯤ ꯀꯣꯏꯕ ꯆꯠꯄ ꯐꯪꯕ꯭ꯔꯥ ꯑꯗꯨꯗ ꯂꯩꯔꯁꯨ
ꯑꯣ ꯆꯠꯇꯦꯗ ꯅꯍꯥꯟ ꯚꯦꯀꯦꯁꯟ ꯊꯣꯛꯄꯗ ꯑꯃꯛ ꯆꯠꯂꯦ ꯑꯩ ꯅꯍꯥꯟ ꯃꯦꯟꯁꯟ ꯇꯧꯕꯗ ꯏꯃꯥꯟꯅꯕꯤ ꯑꯅꯤ ꯍꯥꯏꯕꯗꯣ
ꯎꯝ
ꯑꯗꯨꯒ ꯑꯩꯈꯣꯏ ꯆꯠꯂꯦ
ꯃꯣꯏ ꯀꯥꯡꯕꯨꯁꯨ ꯍꯧꯖꯤꯛ ꯀꯣꯂꯦꯖ ꯃꯥꯁꯇꯥꯔ ꯇꯧꯕ꯭ꯔꯥ
ꯇꯧꯗ꯭ꯔꯦꯗ
ꯀꯩ ꯀꯩ ꯇꯧꯜꯂ ꯑꯗꯨ
ꯃꯣꯏꯗꯤ ꯕꯦꯒꯁꯨ ꯂꯣꯏꯗ꯭ꯔꯦꯗ ꯕꯦꯒ ꯌꯥꯝ ꯆꯥꯕꯒꯤ
ꯑꯁ ꯂꯥꯏꯔꯤꯛꯇ ꯊꯋꯥꯏ ꯌꯥꯎꯖꯗꯕ ꯀꯥꯡꯕꯨ ꯑꯣꯏꯔꯝꯃꯤꯅꯦ ꯑꯗꯨꯗꯤ ꯏꯃꯥꯟꯅꯕꯤꯁꯤꯡꯅ
ꯈꯪꯗꯦ ꯑꯩꯉꯣꯟꯗꯒꯤꯗꯤ ꯍꯦꯟꯅ ꯄꯥꯏ ꯃꯣꯏꯁꯤ ꯒ꯭ꯌꯥꯟ ꯃꯦꯟ ꯇꯥꯗꯦ ꯑꯩ
ꯈꯨꯝꯕꯗ ꯁꫭꯟꯕꯗ ꯁꫭꯟꯕ ꯖꯥꯠꯂꯥ ꯑꯗꯨꯗꯤ
ꯈꯪꯗꯦ ꯑꯅꯤꯔꯛ ꯕꯦꯛ ꯆꯥꯔꯒ ꯑꯃꯨꯛ ꯊꯥꯕꯗꯁꯨ ꯑꯃꯨꯛ ꯕꯦꯛ ꯆꯥꯕ ꯐꯥꯎ ꯌꯥꯎꯕꯅꯦ
ꯑꯁ ꯍꯧꯖꯤꯛꯀꯥꯟꯗꯤ ꯕꯦꯛ ꯃꯥꯏꯅ ꯆꯥꯔꯗꯤ ꯃꯀꯣꯛꯇꯩ ꯍꯧꯋꯤ ꯍꯥꯏꯕ ꯅꯠꯇ꯭ꯔꯣ
ꯍꯥꯥ
ꯍꯧꯖꯤꯛꯀꯥꯟ ꯕꯦꯛ ꯆꯥꯔꯒ ꯕꯦꯛ ꯑꯃ ꯆꯥꯔꯒ ꯑꯃꯨꯛ ꯊꯥꯕꯗ ꯕꯦꯛ ꯑꯃꯨꯛ ꯆꯥꯔꯗꯤ ꯃꯀꯣꯛꯗꯒꯤ ꯑꯃꯨꯛ ꯍꯧꯒꯅꯤ ꯍꯥꯏꯕ ꯈꯔ ꯍꯥꯏꯕꯀꯣ ꯁꯨꯃꯥꯏꯅ ꯍꯥꯏꯕ
ꯈꯪꯗꯦꯗ ꯑꯗꯨꯃꯗꯤ ꯃꯣꯏꯁꯨ ꯑꯗꯨꯝ ꯆꯥꯏꯅ
ꯈ꯭ꯋꯥꯏꯗꯒꯤ ꯐꯕꯁꯦ ꯕꯦꯒ ꯆꯥꯗꯕꯁꯤꯅ ꯐꯥꯏꯗ
ꯍꯣꯏ ꯑꯁ ꯕꯦꯛ ꯆꯥꯕꯁꯦ ꯃꯇꯝꯁꯨ ꯃꯥꯡꯉꯁꯤ ꯁꯦ
ꯎꯆꯤꯟ ꯎꯆꯤꯟ ꯕꯦꯛꯇꯤ ꯆꯥꯗꯕꯤꯗ ꯑꯗꯨꯝ ꯂꯣꯏꯁꯤꯟꯈ꯭ꯔꯦ
ꯑꯁ ꯑꯗꯨꯕꯨ ꯑꯁ ꯂꯥꯏꯔꯤꯛ ꯄꯥꯗ꯭ꯔꯗꯤꯀꯣ
ꯎꯝ
ꯎꯄꯥꯏ ꯂꯩꯇꯦ ꯑꯁꯤꯁ ꯌꯥꯝ ꯏꯁꯇ꯭ꯔꯤꯛ ꯑꯣꯏꯌꯦ ꯑꯦꯛꯖꯥꯝꯗ ꯑꯦ ꯐꯥꯎ ꯀꯣꯄꯤ ꯇꯧꯕ ꯌꯥꯔꯦꯕ
ꯑꯣ ꯑꯗꯨꯗꯤ ꯀꯣꯛꯇ ꯂꯩꯕꯁꯤꯡꯅ ꯈꯛꯇ ꯇꯧ ꯇꯥꯔꯤꯅꯦ
ꯎ ꯑꯗꯨꯅꯦ ꯑꯩ ꯍꯥꯏꯕꯅꯦ ꯎꯝ ꯖꯨꯅꯤꯌꫪꯁꯤꯡꯁꯨ ꯅꯣꯏ ꯂꯥꯏꯔꯤꯛ ꯐꯖꯅ ꯇꯝꯒꯦ ꯍꯥꯏꯔꯗꯤ ꯗꯤ ꯑꯦꯝꯗ ꯀꯥꯎꯋꫭ ꯑꯗꯣ ꯅꯠꯇ꯭ꯔꯒ ꯂꯥꯏꯔꯤꯛ ꯄꯥꯅꯤꯡꯗꯕꯁꯤꯡꯁ ꯑꯇꯣꯞ ꯑꯇꯣꯞꯄꯗ ꯀꯥꯎ ꯍꯥꯏꯕꯤꯌꯕꯅꯦ
ꯐꯩ ꯐꯩ ꯑꯩꯁꯨ ꯑꯩꯁꯨ ꯑꯗꯨꯗ ꯇꯝꯒꯦ ꯍꯥꯏꯅ ꯇꯧꯔꯝꯕꯅꯤ
ꯎꯝ
ꯑꯩꯅ ꯑꯩꯈꯣꯏ
ꯎꯝ
ꯑꯗꯨ ꯑꯩꯒꯤ ꯑꯩꯅ ꯑꯦꯟꯇ꯭ꯔꯥꯟꯁ ꯊꯥꯕ ꯑꯦꯟꯇ꯭ꯔꯥꯟꯁ ꯊꯥꯕ ꯄꯦꯞ ꯁꯕꯖꯦꯛ ꯇꯨ
ꯎꯡ
ꯀ ꯀꯩꯅꯣ ꯗꯤꯐꯦꯟꯁꯇ ꯑꯩ ꯑꯦꯟꯇ꯭ꯔꯥꯟꯁ ꯇꯧꯅꯦꯕꯀꯣ
ꯑꯥ
ꯑꯗꯨ ꯁꯦꯂꯦꯛꯁꯟꯕꯨꯗꯤ ꯑꯦꯟꯇ꯭ꯔꯥꯟꯁꯄꯨꯗꯤ ꯈꯜꯂꯤ ꯑꯗꯨꯕꯨ ꯑꯩꯅ ꯀ꯭ꯂꯥꯁ ꯇꯨꯌꯦꯜꯞꯇ ꯑꯩꯒꯤ ꯃꯦꯠ ꯃꯦꯊꯃꯦꯇꯤꯛꯁ ꯁꯕꯖꯦꯛꯇꯣ
ꯎꯝ
ꯐꫭꯔꯠ ꯁꯕꯖꯦꯛ ꯊꯝꯕꯀꯣ ꯑꯗꯨꯝ ꯃꯔꯖꯤꯅꯦꯜ ꯃꯥꯔꯛ ꯐꯪꯕ ꯑꯗꯨꯗꯒꯤ ꯑꯣꯏꯍꯧꯗꯕ ꯌꯥꯗꯞ ꯌꯥꯗꯕ ꯀꫭ ꯀꯩꯅꯣ ꯑꯩꯈꯣꯏꯒꯤ ꯑꯁ ꯂꯥꯏꯊꯣꯛꯄꯁꯦ ꯑꯗꯨꯝ ꯑꯃꯨꯛ ꯍꯂꯛꯜꯂꯒ ꯑꯩ ꯑꯁ ꯌꯥꯝ ꯀꯩꯅꯣ ꯌꯥꯝ ꯀꯂ ꯀꯩꯅꯣ ꯈꯂꯛꯆꯕꯗꯣ ꯍꯥꯏꯗꯤ
ꯎꯝ
ꯑꯩꯗꯨ ꯊꯧꯑꯣꯏꯗꯅ ꯂꯧꯗ ꯂꯧꯕꯗꫭ ꯑꯩ ꯃꯦꯠꯁꯨ ꯇꯨꯁꯟ ꯐꯖꯟ ꯇꯧꯋꯦꯕꯀꯣ ꯑꯗꯨꯒ ꯑꯩ ꯋꯥꯈꯜꯂꯣꯟꯗ ꯁꯤ ꯀ꯭ꯂꯥꯁ ꯇꯨꯌꯦꯜꯞꯇ ꯑꯩꯈꯣꯏ ꯁꯕꯖꯦꯛ ꯇꯔꯨꯛ ꯄꯥꯏꯕꯗꯨ ꯑꯃ ꯐꯦꯜ ꯑꯣꯏꯔꯁꯨ ꯐꯣꯔꯠ ꯁꯕꯖꯦꯛꯇꯤ ꯑꯗꯨꯝ ꯑꯣꯏꯌꯦ ꯄꯥꯁ ꯇꯧꯅꯤ ꯍꯥꯏꯕ ꯋꯥꯈꯜꯂꯣꯟꯗꯣ ꯑꯣꯖꯥꯅ ꯍꯥꯏꯕꯤꯕ
ꯎꯝ
ꯑꯗꯨꯗ ꯃꯦꯊꯃꯦꯇꯤꯛꯁꯁꯦ ꯂꯥꯁ ꯄꯦꯄꯔ ꯑꯣꯏ ꯑꯗꯨꯕꯨ ꯍꯞꯇꯥ ꯑꯃ ꯑꯣꯐ ꯐꯪꯉꯦꯕꯀꯣ ꯑꯗꯨꯗ
ꯎꯝ
ꯂꯥꯏꯔꯤꯛ ꯄꯥꯗꯕꯤꯗ ꯑꯗꯨꯝ ꯑꯩꯈꯣꯏ ꯀꯥꯡꯕꯨ ꯇꯤꯟꯅꯔꯒ ꯑꯗꯨꯝ ꯍꯣꯏ ꯍꯁꯇꯇꯥꯦꯜꯗꯣ
ꯎꯝ
ꯀꯩꯅꯣ ꯏꯟꯖꯣꯏ ꯃꯌꯥꯝ ꯇꯧꯊꯣꯛꯑꯒ ꯔꯤꯖꯥꯜ ꯊꯣꯛꯄꯗꯗꯤ ꯅꯨꯡꯉꯥꯏꯔꯦ
ꯎꯝ
ꯌꯥꯥꯎ ꯊꯛꯔꯦꯗꯤ ꯃꯦꯠ ꯃꯦꯠ ꯃꯦꯠꯁ ꯁꯕꯖꯦꯛꯇꯣ ꯐꯥꯔꯁ ꯀ꯭ꯂꯥꯁꯕꯨꯗꯤ ꯑꯗꯨꯝ ꯂꯥꯛꯑꯦ ꯑꯗꯨꯕꯨ ꯃꯦꯁꯕꯤ ꯄꯥꯗ ꯁꯣꯟꯣꯟ ꯁꯣꯟ ꯃꯒꯕꯗꯨ ꯑꯩꯁꯨ ꯏꯔꯣ ꯍꯥꯏꯅ ꯂꯩꯅꯦꯗ ꯁꯨꯝ ꯏꯅꯤꯡꯗꯕꯗ ꯍꯥꯏꯗꯤ ꯂꯥꯁ ꯂꯥꯁ ꯗꯦꯅꯤꯅ ꯂꯔꯣꯏꯗꯧꯔꯤ ꯍꯥꯏꯕꯒꯤ ꯍꯔꯥꯎꯕꯗꯧꯅꯤ
ꯎꯝ
ꯑꯗꯨꯗ ꯑꯦꯛꯖꯥꯝ ꯑꯦꯛꯖꯥꯝ ꯃꯅꯨꯡꯗ ꯏꯃꯥꯟꯅꯕ ꯑꯃꯒ ꯐꯝꯃꯤꯟꯅꯕ ꯑꯗꯣ ꯋꯥꯔꯤ ꯇꯧꯔꯒ ꯃꯇꯝꯗꯨꯣ ꯂꯣꯏꯁꯤꯟꯈꯤꯕ ꯍꯥꯏꯇꯥꯔꯦꯅꯦ
ꯎꯝꯝ
ꯈꯜꯂꯨꯔꯒ ꯑꯁ ꯄꯥꯝꯗꯤ ꯄꯥꯝꯃꯈ꯭ꯔꯦ ꯃꯅꯕ ꯈꯔꯗꯤ ꯀꯩꯅꯣ ꯏꯝꯄ꯭ꯔꯨꯚꯃꯦꯟ ꯊꯥꯕꯗꯣ ꯚꯦꯛ ꯆꯥꯗ꯭ꯔꯁꯨ ꯊꯥꯔꯅꯦ ꯃꯍꯥꯛ ꯃꯥꯜ ꯅꯦꯝꯃꯦ ꯍꯥꯏꯕꯒꯤꯀꯣ
ꯎꯝ
ꯁꯨꯃꯥꯏꯅ ꯇꯧꯋꯦ ꯃꯣꯏꯅꯁꯨ ꯚ ꯇꯧꯁꯦ ꯍꯥꯏ ꯑꯁ ꯑꯩꯗꯤ ꯇꯜꯂꯦ ꯇꯂꯦ ꯑꯗꯨꯝ ꯇꯧ ꯀꯥꯟꯗ ꯇꯨꯡꯂꯗꯤ ꯑꯀꯥꯏꯕ ꯌꯥꯝ ꯂꯥꯏꯕ
ꯎꯝ
ꯑꯩꯈꯣꯏꯁꯦ ꯃꯇꯝ ꯂꯩꯔꯤꯉꯩꯗ ꯇꯧꯍꯧꯗ꯭ꯔꯗꯤ ꯌꯥꯗꯤ ꯌꯥꯗꯕꯖꯥꯅꯤꯀꯣ ꯍꯥꯏꯅ ꯈꯜꯂꯤ
ꯎꯝ ꯑꯗꯨ ꯅꯪꯒꯤ ꯀꯣꯂꯦꯖꯇꯨꯗꯤ ꯌꯥꯝ ꯂꯥꯞꯄ ꯃꯥꯜꯂꯗ
ꯑꯩ ꯑꯩꯒ ꯅꯛꯅ ꯂꯩ ꯑꯩꯗꯤ ꯀꯣꯂꯦꯖ ꯃꯅꯥꯛꯇ ꯂꯩ
ꯎꯝ ꯍꯥꯏꯗꯤ ꯑꯩꯈꯣꯏ ꯁꯤꯗꯒꯤꯀꯣ
ꯍ ꯑꯗꯨꯗꯤꯒꯤꯗꯤ ꯑꯗꯨꯗꯤꯒꯤꯗꯤ ꯂ ꯍꯥꯄꯦ
ꯎꯝ
ꯅꯪ ꯍꯧꯖꯤꯛ ꯂꯩꯁꯦ ꯋꯦꯁꯇ ꯋꯦꯁꯔ ꯏꯁꯇ
ꯋꯦꯁ ꯋꯦꯁ ꯁꯨꯈ꯭ꯔ ꯆꯦ ꯏꯁꯨꯨꯈ꯭ꯔ ꯆꯦ
ꯑꯗꯨꯗꯤ ꯃꯤꯗꯜ ꯂꯥꯏꯟꯗ ꯂꯩꯕ ꯃꯥꯜꯂꯦꯅꯦ
ꯏꯁ ꯍꯥꯏꯇꯥꯔꯦ ꯍꯥꯏꯗꯤ ꯁꯤꯗꯒꯤ ꯈꯔ ꯃꯈꯥ ꯀꯨꯝꯃꯗꯤ ꯋꯦꯁꯅꯦꯕ
ꯑꯩ ꯑꯩꯗꯤ ꯋꯦꯁꯗ ꯂꯩꯌꯦ
ꯎꯝ ꯁꯦ ꯑꯩꯅ ꯏꯁ
ꯍꯧꯖꯤꯛꯀꯥꯟ ꯕꯖꯥꯔ ꯆꯠꯅꯕ ꯊꯧꯔꯥꯡ ꯇꯧꯅꯨꯀꯣ ꯏꯁꯤꯡ ꯂꯣꯏ ꯂꯩꯔꯕꯅꯤ
ꯎꯝ
ꯂꯩꯈꯣꯝ ꯈ ꯇꯥꯛꯊꯣꯛꯄꯒꯤ ꯆꯠꯄ ꯅꯨꯡꯉꯥꯏꯇꯦ
ꯎꯝ
ꯍꯧꯖꯤꯛ ꯑ ꯅꯣꯡꯃ ꯊꯥ ꯁꯥꯔꯤꯁꯦ ꯐꯤ ꯁ ꯐꯤ ꯁꯨꯔꯕꯗꯤ ꯅꯨꯃꯤꯁꯥ ꯊꯥ ꯊꯥ ꯁꯥꯔꯤꯁꯦ ꯌꯥꯝꯗꯤ ꯇꯤꯡꯍꯧꯔꯦ ꯑꯁ ꯀꯃꯥꯏꯅ ꯇꯧꯗꯣꯏꯅꯣ ꯈꯪꯗ꯭ꯔꯦ
ꯁꯤ ꯁꯨꯗꯅ ꯌꯥꯝꯕ꯭ꯔꯥ
ꯐꯤꯁꯨ ꯉꯔꯥꯡ ꯂꯣꯏ ꯆꯣꯂꯦꯅꯦ ꯉꯔꯥꯡ ꯑꯗꯨꯒꯤ ꯐꯤꯔꯣꯜꯁꯤꯡꯗꯨꯣ ꯍꯧꯖꯤꯛ ꯇꯤꯡꯉ ꯂꯩꯅꯤ
ꯎꯝ
ꯅꯨꯄꯤꯒꯨꯝꯕ ꯀꯣꯏꯕ ꯂꯩꯔꯤꯗꯤ ꯑꯝꯇ ꯁꯨꯕꯤꯌꯨ ꯍꯥꯏꯕ ꯌꯥꯕ ꯑꯗꯨꯁꯨ ꯑꯗꯨꯁꯨ ꯂꯩꯇꯦ
ꯐꯤ ꯁꯨꯅꯤꯉꯥꯏ ꯈꯥꯇ ꯅꯨꯄꯤ ꯀꯣꯏ
ꯅꯠꯇꯦ ꯑꯗꯨꯒꯤꯗꯨꯃꯛꯇ ꯅꯠꯇꯦ ꯂꯩꯗꯅꯪ
ꯄꯤ ꯔꯦꯟ ꯃꯄꯨꯒꯤ ꯑꯉꯥꯡ ꯑꯃ
ꯑꯗ ꯑꯩ ꯀꯥꯏꯌꯦ ꯑꯗꯨꯒꯨꯝꯕꯗꯤ ꯑ ꯑ ꯑꯗꯨ ꯀꯥꯡꯕꯨꯗꯨꯗꯤ ꯍꯥꯏꯕ ꯢꯀꯥꯏ
ꯎꯝ
ꯑ
ꯐꯤ ꯁꯨꯕ ꯈꯛꯇꯕꯨ
ꯑꯗꯨꯅꯤꯅꯦ ꯇꯜꯂꯤꯁꯦ
ꯅꯨꯄꯥꯒꯤ ꯐꯤꯗꯤ ꯁꯨꯕ ꯌꯥꯝ ꯇꯜꯂꯦ ꯑꯩꯁꯨ
ꯀꯩꯒꯤ
ꯈꯪꯗꯦ ꯁꯣꯐ ꯑꯣꯏꯗꯦꯕ ꯃꯣꯏꯒꯤ ꯐꯤꯗꯤ ꯌꯥꯝ ꯍꯥꯔꯠ ꯑꯣꯏꯔꯒ ꯕ꯭ꯔꯁꯅꯒꯨꯝꯕ ꯇꯛꯇ꯭ꯔꯗꯤ ꯌꯥꯗꯕ
ꯑꯁ ꯉꯁꯤ ꯉꯁꯤꯒꯤ ꯑꯩ ꯉꯁꯤ ꯑꯩ ꯇꯤꯡꯂꯤꯕ ꯗ꯭ꯔꯦꯁꯁꯤꯡꯗꯤ ꯁꯣꯐ ꯑꯣꯏꯕ ꯈꯛꯇꯅꯤ ꯅꯪ ꯅꯅꯥꯛꯇ ꯊꯤꯜꯂꯛꯁꯤꯔꯥ ꯈꯪꯗ꯭ꯔꯤꯅꯦ ꯁꯨꯅꯕ
ꯌꯥꯔꯦ ꯍꯦ
ꯑꯩ ꯊꯕꯛ ꯌꯥꯝꯃꯦ
ꯐꯃꯨꯡꯗ ꯍꯤꯞꯄꯒ ꯂꯩꯕꯗꯨ ꯊꯕꯛ ꯌꯥꯝꯕ꯭ꯔꯅꯦ
ꯎꯝ ꯅꯣꯡ ꯆꯨꯑꯦ ꯐꯤꯁꯨꯨꯒꯅꯨ ꯍꯥꯟ
ꯈꯪꯗꯦ ꯇꯉꯥꯏ ꯎꯄꯥꯏ ꯂꯩꯇ꯭ꯔꯦ ꯁꯨꯕ ꯇꯥꯔꯦ ꯅꯣꯡ ꯁꯨꯢꯌꯦ ꯍꯥꯢꯅ ꯁꯨꯃꯥꯏꯅ ꯊꯝꯃꯗꯤ ꯌꯥꯔꯔꯣꯏꯕ
ꯎꯝ ꯈꯣꯢꯗꯒꯤ ꯇꯟꯕꯁꯦ ꯆꯥꯛ ꯊꯣꯛꯕꯅꯤꯕ
ꯀꯔꯤ
ꯆꯥꯛꯊꯣꯡꯕ
ꯅꯪ ꯊꯣꯡꯕ꯭ꯔꯥ
ꯎꯝ ꯍꯨꯝ ꯑꯩ ꯇꯟꯗ ꯆꯠꯇꯕ ꯀ꯭ꯂꯥꯁ ꯇꯦꯟ ꯐꯥꯎ ꯑꯩꯒꯤ ꯍꯨꯟꯗ ꯄꯥꯏꯕ
ꯎꯝ
ꯑꯗꯨꯒ ꯅꯥꯏꯡ ꯐꯥꯎꯗꯤ ꯏꯃꯥ ꯏꯄꯥꯅ ꯁꯨꯛ ꯊꯣꯡ ꯊꯣꯡꯍꯟꯂꯦꯕ ꯑꯩ ꯊꯣꯡꯒꯦ ꯍꯥꯏꯔꯁꯨ ꯊꯣꯡꯍꯟꯗꯕꯤ ꯆꯠꯂꯣ ꯂꯥꯏꯔꯤꯛ ꯄꯥꯛꯑꯣ ꯏꯕꯥꯅ ꯍꯣꯏ ꯍꯣꯏ ꯆꯥꯛꯄꯗꯤ ꯇ꯭ꯔꯥꯏ ꯇꯧꯔꯣ ꯍꯥꯏꯅ ꯊꯣꯡꯉꯁꯨ ꯏꯄꯥꯅ ꯌꯥꯗꯕ ꯊꯝꯃꯣ ꯊꯝꯃꯣ ꯑꯩ ꯇꯧꯒꯦ ꯍꯥꯏꯅꯀꯣ
ꯎꯝ ꯑꯗꯨꯗꯤ ꯅꯪ ꯆꯥꯛ ꯌꯦꯟꯁꯥꯡ ꯊꯣꯡꯕ ꯆꯥꯛ ꯌꯦꯟꯁꯥꯡ ꯊꯣꯡꯕ ꯍꯩꯔꯝꯃꯣꯏꯅꯦ ꯑꯗꯨꯗꯤ
ꯍꯣꯏ ꯑꯗꯨ ꯑꯗꯨ ꯀ꯭ꯂꯥꯁ ꯇꯦꯟꯗ ꯕꯣꯔꯗꯤꯡ ꯂꯩꯔꯦ ꯏꯂꯦꯚꯦꯟ ꯇꯨꯋꯦꯜ ꯗ ꯏꯝꯐꯥꯜ ꯁꯤꯗ ꯂꯥꯛꯑꯦ ꯑꯗꯨꯒ ꯑꯟꯇꯤ ꯍꯣꯏꯗ ꯂꯩꯔꯦ ꯑꯟꯇꯤꯁꯨ ꯊꯕꯛꯇꯣ ꯌꯥꯝ ꯐꯕꯗꯣ ꯃꯥꯒꯤ ꯍꯦꯜꯞꯇꯤ ꯇꯧꯋꯦ ꯑꯗꯨꯕꯨ ꯍꯣꯏ ꯆꯥꯛꯇꯤ ꯊꯣꯡꯕ ꯍꯧꯔꯦ ꯑꯗꯨꯗꯒꯤ ꯍꯦꯟꯖꯥꯡꯗꯨ ꯊꯣꯡꯍꯟꯗꯦꯕ
ꯑꯣ
ꯃꯥ ꯊꯣꯡꯒꯦ ꯑꯩꯕꯨ ꯌꯦꯟꯁꯥꯡ ꯁꯦꯝꯃꯨ ꯍꯥꯏꯕꯗꯣ ꯑꯗꯨ ꯇꯧꯔꯦ ꯕꯤ ꯑꯦꯗ ꯑꯃꯨꯛ ꯏꯊꯟꯗ ꯂꯩꯕ ꯃꯔꯛ ꯑꯃ ꯏꯊꯟꯗ ꯂꯩꯕ ꯃꯇꯝ ꯌꯥꯎꯋꯦ
ꯎꯝ
ꯑꯗꯨꯝ ꯑꯣꯗꯔ ꯇꯧꯔꯒ ꯆꯥꯕ
ꯑꯁ ꯅꯪꯒꯤꯗꯨꯗꯤ ꯊꯑꯣꯡꯉꯣꯏꯁꯦ ꯌꯥꯝ ꯍꯩꯔꯝꯃꯣꯏꯅꯦ ꯑꯗꯨꯗꯤ
ꯍꯣꯏ ꯍꯩꯇꯦ ꯑꯣ ꯏꯃꯥꯟꯅꯕꯤ ꯑꯃꯒ ꯑꯃꯨꯛ ꯂꯩꯕꯗꯨꯁꯨ ꯃꯥꯅ ꯍꯤꯟꯖꯥꯡ ꯑꯗꯨꯝ ꯊꯣꯡ ꯑꯩꯅ ꯆꯥꯛ ꯊꯣꯡꯉꯦꯕ ꯁꯤꯗ ꯍꯟꯗꯛꯅ ꯑꯃꯨꯛ ꯍꯣꯁꯇꯦꯜ ꯆꯠꯂꯦ ꯑꯗꯨꯒꯤ ꯁꯤꯝꯄꯜꯒꯨꯝꯕ ꯑꯩꯈꯣꯏ ꯌꯦꯟꯁꯥꯒꯨꯝꯕ ꯑꯅꯤꯔꯛ ꯑꯍꯨꯝꯔꯥꯎꯗꯤ ꯊꯣꯡꯈ꯭ꯔꯦ ꯑꯗꯨꯕꯨ ꯑꯩꯅ ꯑꯩꯅ ꯀꯤꯕꯗꯣ ꯍꯥꯏꯗꯤ ꯍꯥꯎꯒꯗ꯭ꯔꯥ ꯍꯥꯏꯕꯗꯣ ꯀꯤꯕꯗꯣ ꯑꯗꯨ ꯂꯩꯌꯦꯕ ꯑꯦꯛꯁꯄꯥꯔꯠꯇꯤ ꯑꯣꯏꯕ ꯑꯣꯏꯗꯦ
ꯑꯗꯨꯗꯤ ꯅꯪ ꯅꯪꯩ ꯍꯩꯕꯁꯦ ꯖꯪ ꯐꯨꯗꯀꯨꯝꯕ ꯁꯦꯝꯂꯛꯇꯅꯤꯅꯦ
ꯑꯣꯗꯔ ꯇꯧꯕ ꯁꯦꯝꯦꯃ ꯅꯠꯇꯧꯕ ꯑꯣꯗꯔ ꯇꯧꯕ
ꯖꯪ ꯐꯨꯗ ꯑꯣꯗꯔ ꯇꯧ ꯍꯥꯏꯌꯦꯦ
ꯎꯝ
ꯑꯗꯨꯗꯤ ꯄꯨꯟꯁꯤꯗ ꯄꯩꯁꯥꯕ ꯌꯥꯔꯣꯏꯀꯣ
ꯑ
ꯐꯤ ꯁꯥꯕꯗꯤ ꯍꯥꯏꯕ꯭ꯔꯥ
ꯍꯦꯗꯤ ꯍ ꯁꯤꯝꯄꯜꯗꯤ ꯍꯥꯏꯌꯦ ꯑꯗꯨꯒꯨꯝꯕꯗꯨꯣ ꯁꯨꯛꯇꯧ ꯇꯧꯍꯟꯗꯦ ꯑꯩꯈꯣꯏꯗꯤ ꯑꯉꯥꯡꯗꯨꯗꯤ ꯇꯧꯅꯤꯡꯉꯤꯅ
ꯎꯝ
ꯃꯥ ꯇꯧ ꯇꯧꯍꯟꯗꯦ ꯍꯛꯆꯥꯡ ꯐꯠꯇꯕꯅꯦ ꯇꯧꯅꯨ ꯂꯥꯏꯔꯤꯛ ꯈꯛꯇ ꯇꯧꯍꯟꯕꯗꯣ
ꯑꯣ
ꯑꯗꯨꯒꯤ ꯊꯕꯛ ꯂꯣꯝꯗꯗꯤ ꯌꯥꯝ ꯁꯣꯂꯦꯗ
ꯃꯇꯝ ꯂꯩꯔꯤꯅ ꯍꯣꯠꯅꯕ ꯌꯥꯏ
ꯎꯝ ꯄꯩꯁꯥꯗꯔꯗꯤ ꯂꯩꯕ ꯌꯥꯏ ꯁꯤꯒꯨꯝꯕꯗꯤ ꯍꯥꯏꯅꯀꯣ ꯑꯁ ꯏꯃꯥꯁꯨ ꯍꯥꯏꯗꯤ ꯂꯥꯏꯔꯤꯛ ꯌꯥꯝꯕ ꯍꯩꯍꯟꯅꯤꯡꯕꯗꯣ ꯑꯗꯨꯒ ꯃꯣꯏꯗꯤ ꯐꯤ ꯁꯥꯕꯗꯣ ꯋꯥꯏꯑꯦ ꯍꯛꯆꯥꯡ ꯁꯣꯛꯑꯦ ꯍꯥꯏꯕ ꯈꯪꯕꯅꯤꯅ
ꯆꯥꯡ ꯁꯒꯦ ꯍꯥꯏꯛ ꯆꯥꯡꯗꯤ ꯁꯣꯒꯦ ꯍꯥꯏꯕꯅꯤ ꯍꯣꯏꯅꯤ
ꯎꯝ
ꯁꯪꯡ
ꯁꯤꯝꯄꯜꯕꯨꯗꯤ ꯈꯪꯉꯗ ꯑꯗꯨꯕꯨ ꯖꯥꯠ ꯖꯥꯠꯗꯤ ꯆꯥꯏꯅꯩꯩꯅ
ꯁꯤꯝꯄꯜ ꯐꯥꯎ ꯈꯪꯕꯗꯨ ꯌꯥꯝ ꯍꯩꯈ꯭ꯔꯦ
ꯎ ꯑꯗꯨꯒ ꯑꯩꯗꯤ ꯂꯤꯛꯀꯑ ꯑꯩꯈꯣꯏ ꯇ꯭ꯔꯦꯗꯤꯁꯅꯦꯜꯒꯤ ꯂꯤꯛꯀ ꯏꯌꯥꯔꯤꯡꯗꯤ ꯑꯗꯨꯝ ꯁꯦꯝꯃꯤꯍꯦ
ꯑꯩꯒꯤꯁꯨ ꯑꯃ ꯁꯦꯝꯃꯒ ꯒꯤꯐ ꯇꯧꯔꯛꯎꯅꯦ
ꯑꯒꯤꯁꯤ ꯁꯦꯝꯃꯒ ꯌꯣꯟꯕꯅꯦ
ꯂꯩꯁꯥꯕꯤꯅ ꯂꯩꯁꯥꯕꯤꯅ ꯄꯤꯔꯛꯄꯅꯤꯀꯣ ꯍꯥꯏꯕꯗꯣ ꯑꯩꯁꯨ
ꯑꯗꯤ ꯅꯁꯛ ꯐꯥꯎ ꯐꯖꯅ ꯈꯪꯗꯅ
ꯍꯁ ꯁꯛꯇꯤ ꯑꯗꯨꯝ ꯈꯪꯅꯔꯕꯅꯤꯅ ꯑꯗꯨꯝ ꯀꯨꯏꯅ ꯂꯩꯔꯗꯤ
ꯈꯪꯗꯦ ꯅꯪꯒꯤ ꯐꯣꯇꯣ ꯅꯪꯒꯤ ꯗꯤ ꯄꯤꯗ ꯁꯨꯦ